ꯇꯥꯕ꯭ꯔꯣ
ꯇꯥꯏꯌꯦ
ꯅꯪꯒꯤ ꯗꯨꯀꯥꯟ ꯄꯣꯠ ꯁꯤꯠꯄ꯭ꯔꯥ?
ꯁꯤꯠꯇꯦ ꯍꯧꯖꯤꯛ ꯈꯛꯇ ꯍꯥꯡꯕꯗ ꯉꯥꯏꯔꯤꯌꯦ
ꯅꯪ ꯑꯁꯤ ꯑꯁꯤꯗ ꯆꯪꯑꯗꯤ ꯕꯦꯒꯛꯇ ꯄ ꯌꯥꯗꯒꯣ
ꯑꯣ ꯑꯁꯤꯒꯤ ꯑꯦꯞꯁꯦ ꯑꯗꯨꯝ ꯂꯩꯒꯗꯕ꯭ꯔꯥ?
ꯑꯗꯣ ꯑꯩꯔꯤꯁ ꯑꯩ ꯋꯥꯈꯥꯎ ꯋꯥꯕ ꯑꯃꯨꯛ ꯍꯥꯏꯒꯦ ꯑꯃ
ꯆꯩꯅꯥ
ꯁꯤ ꯃꯤꯒꯤ ꯑꯦꯛꯖꯥꯝ ꯊꯥꯕ ꯆꯠꯄ
ꯑꯥ
ꯃꯥꯒꯤꯗꯣ ꯑꯦꯟꯖꯤ ꯀꯣ ꯑ ꯅꯠꯇꯦ ꯃꯥꯒꯤꯗꯤ ꯑꯗꯣ ꯋꯦꯁꯇꯔꯟ ꯀꯣꯂꯦꯖꯅꯦꯕ ꯑꯗꯣ ꯑꯦꯟ ꯖꯤꯗ ꯇꯥꯕ ꯑꯦꯛꯖꯥꯝ ꯁꯦꯟꯇꯔꯗꯣ ꯑꯗꯣ ꯐꯣꯟ ꯄꯨꯁꯤꯟꯕ ꯌꯥꯗꯕ
ꯑꯣ ꯑꯗꯨꯗꯤ ꯀꯃꯥꯏꯅ ꯇꯧ ꯇꯧꯅꯤ
ꯀ꯭ꯋꯦꯁꯟ ꯇꯦꯟ ꯃ꯭ꯔꯥꯛ ꯀꯤ ꯑꯃꯗꯤ ꯀꯣꯄꯤ ꯇꯧꯋꯦ ꯑꯗꯨ ꯑꯣꯏꯔꯁꯨ ꯐꯨꯜ ꯇꯧꯗꯦ ꯑꯗꯨꯒ ꯐꯥꯏꯚ ꯀꯤ ꯑꯅꯤ ꯀꯣꯄꯤ ꯇꯧꯋꯦ ꯑꯗꯨꯒ ꯑꯩꯒꯤ ꯑꯣꯟ ꯑꯃ ꯏꯌꯦ ꯑꯩꯒꯤ ꯑꯣꯟ ꯀꯣꯏꯁꯟ ꯑꯃ ꯑꯅꯤ ꯑꯍꯨꯝ ꯑꯣꯡꯕꯗꯤ ꯏꯈ꯭ꯔꯦ ꯑꯗꯨ ꯑꯣꯏꯔꯁꯨ ꯊꯥꯖꯗꯦ ꯄꯥꯁ ꯇꯧꯅꯤꯡꯉꯥꯏꯗꯤ
ꯀꯩ ꯁꯕꯖꯦꯛꯅꯣ
ꯄꯣꯜ ꯁꯥꯏꯟꯁꯅꯦ
ꯑꯣ ꯑꯩꯁ ꯌꯥꯝ ꯍꯥꯏꯅ ꯅꯪꯗꯤ
ꯅꯠꯇꯦ ꯈꯔ ꯏꯒꯗꯤ ꯃ꯭ꯔꯥꯛ ꯄꯤꯒꯦꯔꯅ ꯑꯗꯨꯒ ꯆꯨꯁꯇ ꯀꯔꯦꯛꯗꯤ ꯑꯗꯨꯝ ꯇꯦꯟ ꯐꯪꯒꯅꯤ ꯈꯜꯂꯦ
ꯑꯥ
ꯃꯥꯒꯤ ꯇꯥꯎꯣ ꯌꯥꯔꯗꯤ ꯑꯗꯨꯝ ꯄꯥꯁ ꯃ꯭ꯔꯥꯛ ꯕꯨꯗꯤ ꯍꯣꯏ ꯑꯣꯖꯥꯁꯤꯡꯅ ꯅꯨꯡꯁꯤꯔꯗꯤ ꯄꯤꯕ ꯌꯥꯏ
ꯎꯝ ꯆꯥꯝꯃꯒꯤꯔꯣ
ꯈꯪꯗꯦ ꯑꯩꯁꯨ ꯂꯤꯌꯥꯡ ꯃꯩ ꯅꯨꯄꯤꯅꯦ ꯑꯗꯣ ꯇꯤꯋꯥꯟꯒꯤ ꯍꯣꯏꯗ ꯌꯨꯝ ꯄꯥꯟ ꯅ ꯃꯥꯜꯂꯦ ꯑꯩꯈꯣꯏ ꯏꯃꯥꯟꯅꯕ ꯑꯃꯅ ꯑꯩꯉꯣꯟꯗꯁꯨ ꯍꯥꯏꯔꯛꯄꯅꯦ ꯄꯤꯒꯅꯤꯗꯤ ꯍꯥꯏꯏꯌꯦ ꯂꯤꯁꯤꯡ ꯑꯃ ꯑꯃ ꯄꯤꯌꯣ ꯍꯥꯏ ꯏꯝꯅꯦ ꯑꯗꯨ ꯑꯣꯏꯔꯁꯨ ꯐꯦꯜ ꯇꯧꯔꯗꯤ ꯈꯔ
ꯃꯉꯣꯟꯗꯁꯨ ꯍꯥꯏꯅ ꯐꯣꯟ ꯄꯨꯁꯟꯗꯦ ꯌꯥꯝ ꯄꯨꯍꯟꯗꯦ ꯍꯥꯏꯅ
ꯃꯣꯏꯗ ꯃꯨꯛ ꯀꯣꯜ ꯇꯧꯔꯒ ꯐꯣꯟ ꯆꯠꯇꯕ ꯑꯣꯐꯂꯥꯏꯟ ꯂꯩꯕ
ꯑ
ꯃꯁꯥ ꯂꯥꯛꯁꯨ ꯎꯄꯥꯏ ꯂꯥꯏꯇꯦ ꯑꯗꯨꯝ ꯇꯥꯎꯈ꯭ꯔꯅꯤ ꯃꯤ ꯂꯣꯏ ꯌꯥꯝ ꯇꯥꯎꯋꯦ ꯑꯗꯨꯝ ꯑꯩꯈꯣꯏ ꯑꯩꯈꯣꯏꯒꯤꯔꯣꯅꯦ ꯈ꯭ꯋꯥꯏꯗꯒꯤ ꯄꯪꯕꯗꯣ ꯁꯦꯟꯇꯔ ꯔꯣꯗꯣ ꯁꯥꯏ ꯁꯥꯏꯠ ꯑꯅꯤꯗꯤ ꯃꯣꯏꯗꯤ ꯄꯦꯄꯔꯒꯨꯝꯕ ꯄꯨꯔꯒ ꯂꯥꯛꯑꯦ ꯑꯦꯗꯚꯥꯟꯁ ꯇꯧꯔꯒ ꯑꯗꯣ ꯑꯩꯈꯣꯏ ꯑꯩ ꯔꯣꯡꯃꯥꯏ ꯅꯨꯄꯥ ꯑꯃ ꯊꯦꯡꯅꯕ ꯑꯗꯨꯒꯤ ꯑꯗꯨ ꯑꯗꯨ ꯅꯨꯄꯥꯗꯣ ꯀ꯭ꯔꯣ ꯌꯥꯝ ꯄꯥꯏꯕ ꯃꯥꯜꯂꯦ ꯑ ꯑꯩꯉꯣꯟꯗꯁꯨ ꯊꯔꯥꯎ ꯍꯥꯏꯕ ꯑꯩꯅ ꯂꯥꯁ ꯐꯝꯕ ꯃꯥꯅ ꯁꯦꯟꯇꯔꯗ ꯋꯥꯏꯗ ꯊꯝꯕꯗꯣ ꯑꯃ ꯄꯦꯄꯥꯔ ꯂꯥꯟꯕ ꯃꯇꯝꯅ ꯑꯩꯉꯣꯟꯗ ꯌꯥꯎꯗꯕ ꯑꯗꯣ ꯅꯨꯄꯥ ꯑꯃꯅ ꯈꯨꯟꯔꯒ ꯑꯃ ꯃꯉꯣꯟꯗ ꯑꯃꯨꯛ ꯀꯣꯄꯤ ꯇꯧꯕꯅꯦ
ꯑꯥ
ꯑꯩꯅ ꯃꯉꯣꯟꯗ ꯁꯥꯎꯔꯒ ꯍꯥꯏꯕꯅꯦ ꯀꯣꯏꯁꯟ ꯄꯦꯄꯥꯔꯗ ꯇꯨ ꯃꯥꯔꯛꯁꯦ ꯑꯩꯈꯣꯏꯒꯤꯗꯤ ꯏꯔꯒ ꯄꯤꯌꯣ ꯍꯥꯏꯕ ꯅꯠꯇ ꯆ꯭ꯔꯣꯟ ꯅꯉꯣꯟꯗꯑ ꯍꯥꯏꯔꯒ ꯑꯁ ꯑꯩꯁꯨ ꯌꯥꯝ ꯏꯔꯦꯗ ꯍꯥꯏꯌꯦ ꯃꯥꯁꯨ ꯈꯪꯗꯦ ꯃꯣꯏ ꯑꯣꯖꯥꯅ ꯅꯨꯡꯁꯤꯔꯗꯤ
ꯑ ꯄꯦꯄꯔꯗ ꯀꯩꯅꯣ ꯀꯣꯄꯤꯤ ꯇꯧꯕꯗꯨꯗꯤ ꯍꯥꯏꯗꯤ ꯗꯦꯕꯔꯣꯖꯥ ꯁꯤꯁꯤꯡꯟ
ꯍꯥꯏꯩꯔꯦ ꯍꯣꯏ
ꯎꯗꯤ ꯎꯕ꯭ꯔꯥ ꯑꯗꯨꯝ ꯀꯄꯤꯤ ꯇꯧꯕꯗꯣ
ꯍꯣꯏ ꯑꯩꯈꯣꯏ ꯏꯝꯕꯤꯁꯂꯇꯥ ꯅꯨꯄꯤꯗꯤ ꯑꯗꯨ ꯎꯑꯦ ꯑꯗꯣ ꯑꯣꯖꯥ ꯈꯔꯁꯨ ꯎꯑꯦ ꯑꯗꯣ ꯑꯣꯖꯥ ꯒ꯭ꯌꯥꯟ ꯇꯥꯔꯦ ꯑꯩꯈꯣꯏꯒꯤ ꯑꯣꯖꯥ ꯅꯠꯇꯕꯅꯤꯅ ꯑꯣꯖꯥ ꯈꯔ ꯈꯔ ꯆꯪꯔꯒ ꯑꯗꯨꯝ ꯄꯦꯄꯔ ꯑꯅꯤꯒꯨꯝꯕꯗꯤ ꯂꯧꯈ꯭ꯔꯦ ꯃꯣꯏꯗꯒꯤ ꯑꯗꯨꯒ ꯏꯃꯥꯟꯅꯕ ꯑꯃ ꯇꯥꯡꯈꯨꯜ ꯅꯨꯄꯥ ꯑꯃꯁꯨ ꯌꯥꯎꯋꯦꯕ ꯃꯣꯏꯒꯤ ꯑꯩ ꯍꯧꯖꯤꯛ ꯊꯥꯕ ꯅꯨꯄꯤꯈꯣꯏꯒꯤ ꯌꯨꯝ ꯃꯥꯜꯂꯦ ꯑꯣ ꯃꯣꯏ ꯃꯔꯤ ꯊꯣꯛꯄ ꯃꯥꯜꯂꯦ ꯑꯗꯣ ꯑꯗꯨ ꯅꯨꯄꯥꯗꯨꯅ ꯄꯦꯛ ꯗ꯭ꯔꯣꯞ ꯇꯕꯅꯦ ꯑꯗꯨ ꯅꯨꯄꯥꯗꯗꯤ ꯃꯣꯏ ꯏꯕꯤꯁꯂꯦꯠ ꯇꯥꯔꯦ ꯃꯥꯒꯤ ꯃꯍꯨꯠ ꯁꯤꯟꯕꯅꯦ ꯈꯪꯉꯦ ꯍꯥꯏꯌꯦꯦ
ꯏꯟꯚꯤꯖꯤꯂꯦꯇꯔ ꯑꯃꯁꯨ
ꯍꯣꯏ ꯏꯟꯕꯤꯂꯦꯇꯔ ꯑꯃꯅ ꯃꯥ ꯃꯉꯣꯟꯗ ꯈꯪꯉꯦ ꯍꯥꯏꯌꯦ ꯅꯪ ꯅꯪꯒꯤ ꯅꯠꯇꯦꯀꯣ ꯅꯪ ꯃꯤꯒꯤ ꯊꯥꯕꯅꯤꯀꯣꯅ ꯑꯗꯣ ꯃꯅꯥꯛꯇ ꯐꯝꯕ ꯅꯨꯄꯤꯁꯤꯡꯅ ꯑꯩꯈꯣꯏ ꯑꯩꯈꯣꯏ ꯀꯣꯂꯦꯖꯇ ꯑꯗꯨꯝ ꯊꯦꯡꯅꯏ ꯍꯥꯏꯕꯒꯤ
ꯎꯝ
ꯑꯗꯣ ꯃꯥꯗꯤ ꯂꯣꯏ ꯏꯌꯦ ꯍꯥꯏꯌꯦ ꯃꯥ ꯐꯝꯕ ꯀꯥꯟꯗ ꯃꯉꯣꯟꯗ ꯑꯗꯨꯨꯝ ꯄꯦꯄꯥꯔꯁꯤꯡꯗꯣ ꯄꯤꯕ ꯃꯥꯜꯂꯦ ꯈꯔ ꯀꯤꯕ ꯃꯥꯜꯂꯦ ꯑꯗꯨꯗꯒꯤ ꯃꯥꯗꯤ ꯑꯗꯨꯝ ꯗꯥꯎ ꯐꯌꯦ ꯃꯥꯒꯤꯗꯤ ꯈꯪꯗ ꯍꯌꯦ ꯃꯥꯁ ꯈꯪꯗꯦ ꯃꯤꯒꯤ ꯊꯥꯔꯒ
ꯑꯁꯦꯡꯕ ꯃꯤꯒꯤ ꯀ ꯇꯧ ꯃꯤꯕꯤꯔꯖꯤ ꯀꯣ ꯑꯗꯨꯕꯨ ꯀꯔꯤ ꯎꯄꯥꯏ ꯂꯩꯅꯤ ꯑꯩꯈꯣꯏꯅ ꯅꯠꯇꯦꯅ ꯑꯩꯈꯣꯏꯅ ꯄꯨꯁꯟꯗꯕꯒꯤꯅꯦ
ꯊꯥ ꯂꯥꯥꯛ ꯣ ꯑꯗꯨꯝ ꯇꯥꯎꯈ꯭ꯔꯅꯤ ꯎꯄꯥꯏ ꯂꯩꯇꯦ ꯃꯣꯏꯁꯨ ꯂꯥꯏꯔꯤꯛ ꯄꯥꯔ ꯍꯥꯏꯌꯦ
ꯍꯧꯖꯤꯛꯇꯤ ꯀꯥꯏ ꯂꯩꯕ꯭ꯔꯣ ꯌꯨꯝꯗꯔ
ꯌꯨꯝꯗ ꯌꯥꯎꯔꯦ ꯍꯣꯏ
ꯍꯦꯟꯁꯟ ꯆꯥꯔꯕ꯭ꯔ
ꯑ ꯄꯟꯊꯦꯛꯔꯒ ꯃꯆꯨꯌꯥꯡ ꯑꯂꯨ
ꯌꯥꯅꯦ ꯊꯥꯎꯅꯤ
ꯅꯣꯏ ꯗꯨꯀꯥꯟꯗꯤ ꯗꯨꯀꯥꯟꯗ ꯇꯤꯐꯤꯟꯒꯨꯝꯕ ꯄꯨꯔꯒ ꯆꯥꯕ꯭ꯔꯥ
ꯏꯆꯤꯟ ꯆꯥꯗꯦ ꯑꯗꯨꯕꯨ ꯉꯔꯥꯡ ꯏꯆꯦꯅ ꯀꯩꯅꯣ ꯄꯅꯤꯄꯨꯔꯤꯒ ꯕ꯭ꯔꯥꯎꯟ ꯀꯩꯅꯣ ꯈ꯭ꯔꯤꯁꯄꯤ ꯕ꯭ꯔꯥꯎꯟ ꯍꯥꯏꯕ꯭ꯔꯥ ꯑꯃ ꯂꯩꯌꯦꯅ ꯏꯩꯅꯒ ꯑꯗꯨ ꯄꯨꯔꯛꯄꯤꯕ ꯑ ꯆꯥꯗꯕꯤꯗ ꯉꯔꯥꯡꯗꯣ ꯀꯥꯎꯔꯒ ꯗꯨꯀꯥꯟꯗ ꯊꯝꯂꯝꯈ꯭ꯔꯕ
ꯎꯝ ꯎꯝ ꯗꯨꯀꯥꯟꯗ ꯁꯤꯡꯖꯨꯒꯨꯝꯕ ꯌꯣꯟꯕ꯭ꯔꯥꯅꯦ
ꯑꯩꯈꯣꯏꯒꯤ ꯗꯨꯀꯥꯟꯗꯗꯤ ꯌꯣꯂꯦ ꯑꯗꯨꯕꯨ ꯃꯅꯥꯛꯇ ꯎ ꯃꯅꯥꯛꯇꯗꯤ ꯌꯣꯜꯂꯦ ꯗꯨꯀꯥꯟ ꯃꯅꯥꯛꯇ ꯇꯝꯐꯨꯜꯒꯤ ꯗꯨꯀꯥꯟ ꯑꯃ ꯂꯩꯌꯦꯕ ꯑꯗꯨꯒꯤ ꯗꯨꯀꯥꯟꯗ ꯌ
ꯑꯗꯣ ꯅꯋꯥꯁꯨ ꯈꯔ ꯈꯔ ꯁꯦꯝꯃꯔꯒ ꯌꯣꯟꯕ ꯌꯥꯏꯅ
ꯌꯣꯟꯕꯗꯤ ꯌꯥꯏ ꯑꯗꯨꯕꯨ ꯀꯗꯧ ꯃꯥꯟꯗꯦꯗ ꯍꯥ
ꯅꯪ ꯅꯪꯁꯨ ꯑ ꯁꯦ ꯀꯔꯤꯔꯥ ꯃꯅꯨꯡ ꯅꯠꯇꯦ ꯑ ꯋꯥꯏꯒꯤꯗ ꯑꯩꯈꯣꯏꯒꯤ ꯏꯒꯨꯝꯕꯗꯣ ꯁꯦꯝꯃꯒ ꯌꯣꯟꯕ ꯌꯥꯏꯅ ꯅꯪ ꯑꯣꯏ ꯅꯪꯒꯤ ꯑꯣꯏ ꯍꯥꯏꯔꯒ ꯌꯥꯒꯗ꯭ꯔꯥꯅꯦ
ꯈꯪꯗꯦ ꯑꯩꯈꯣꯏꯒꯤ ꯄꯣꯠꯇꯨ ꯌꯣꯟꯕ ꯌꯥꯒꯦꯔꯥ ꯌꯥꯔꯣꯏꯔꯥ
ꯑꯣ ꯁꯥꯏꯠ ꯏꯟꯀꯥꯝ ꯑꯗꯨꯃꯥꯏꯅ ꯇꯎꯕ ꯌꯥꯏꯅ ꯃꯤ ꯈꯔꯗꯤ ꯆꯅꯥꯒꯍꯨꯝ ꯀꯁꯨ ꯉꯥꯎꯔꯒ ꯑꯗꯨꯝ ꯇꯥꯎꯋꯏꯅ ꯃꯣꯏꯒꯤ ꯃꯣꯏꯒꯤ ꯏꯇꯥ ꯈꯋꯥꯏꯗꯤ ꯌꯥꯝ ꯁꯦꯠꯀꯅꯤꯌꯦ
ꯍꯣꯏ ꯑꯩꯣꯏꯒꯤ ꯇꯝꯒꯦ ꯍꯣꯏ
ꯌꯥꯝꯁꯤꯅꯗꯤꯦ
ꯑꯗꯨꯝ ꯑꯩꯈꯣꯏ ꯃꯅꯥꯛꯇ ꯑ ꯍꯤꯗꯥꯥꯛ ꯃꯥꯍꯤ ꯌꯧꯟꯕꯒ ꯀꯝ
ꯑ
ꯑꯗꯨꯝ ꯃꯤꯅ ꯑꯗꯨꯝ ꯂꯧꯕ ꯂꯥꯛꯑꯦꯕ ꯄꯣꯠꯇꯣ ꯃꯣꯏꯒꯥ ꯆꯟꯅꯒꯗꯧꯕꯗꯣ ꯌꯣꯜꯂꯗꯤ ꯑꯗꯨꯝ ꯁꯤꯠꯀꯅꯤ ꯈꯜꯂꯤ ꯄꯅꯣꯔꯤꯁ
ꯆꯤꯛꯀꯟ ꯆꯤꯛꯀꯟ ꯄꯤꯛꯀꯥꯜꯁꯒꯨꯝꯕꯗꯨꯁꯨ ꯁꯦꯃ꯭ꯔꯒ ꯌꯣꯜꯂꯣ ꯑꯗꯨꯕꯨ ꯃꯗꯨ ꯅꯪꯁꯨ ꯁꯦꯝꯕ ꯍꯥꯏ ꯍꯥꯏꯒꯅꯤꯅ
ꯄꯤ ꯀ ꯆꯤꯛꯀꯟ ꯄꯤꯀꯜꯁ꯭ꯔꯥ
ꯎꯝ ꯗ꯭ꯔꯥꯏ ꯇꯧꯔꯒ ꯄꯦꯀꯦꯖ ꯇ꯭ꯋꯦꯟꯇꯤ ꯇ꯭ꯋꯦꯟꯇꯤ ꯔꯨꯄꯤꯁ ꯄꯤꯕ ꯗꯣ ꯑꯩ ꯍꯥꯏꯕꯤꯒꯦ ꯆꯤꯀꯦꯟꯗꯣ ꯍꯥꯟꯅ ꯕꯣꯏꯜ ꯇꯧꯋꯣ ꯈꯔ ꯊꯨꯝ ꯍꯥꯞ ꯍꯥꯞꯄ꯭ꯔꯒ ꯑꯗꯣ ꯃꯆꯥ ꯃꯆꯥ ꯃꯆꯥ ꯂꯧꯊꯣꯛꯄꯤꯌꯣ ꯑꯗꯨ ꯕꯥ ꯎꯝ ꯎꯝ ꯒꯥꯔꯂꯤꯛ ꯅꯦ ꯑꯣꯅꯤꯌꯟꯅꯦ ꯃꯣꯔꯣꯛꯀꯨꯝꯕꯗꯣ ꯊꯥꯎ ꯈꯔ ꯌꯥꯝꯔꯒ ꯐ꯭ꯔꯥꯏ ꯇꯥꯎꯋꯣ ꯑꯗꯨꯗꯤ ꯑꯗꯨꯝ ꯊꯣꯛꯈ꯭ꯔꯅꯤꯌꯦ
ꯑꯣ ꯇꯨꯝ ꯀ꯭ꯔꯤꯁꯄꯤ ꯇꯧꯔꯒ
ꯍꯣꯏ ꯊꯥꯎꯗꯣ ꯈꯔ ꯌꯥꯝꯔꯒ
ꯑꯩꯗꯤ ꯀꯩꯅꯣꯗꯣ ꯆꯤꯀꯦꯟꯗꯣ ꯈꯔ ꯀꯪ ꯑ ꯅꯨꯡꯁꯥꯗ ꯌꯥꯏꯔꯒ ꯀꯪꯍꯟꯕ꯭ꯔꯥ ꯍꯥꯏꯅ
ꯑꯗꯨ ꯅꯠꯇꯦ ꯑꯗꯣ ꯁꯨꯃꯥꯏꯅꯑꯦ ꯅꯪ ꯇꯧꯔꯗꯤ ꯅꯪꯒꯤꯁꯨ ꯂꯥꯛꯀꯅꯤ ꯑꯗꯣ ꯑ ꯅꯪ ꯅꯣꯏꯒꯤ ꯑꯣꯅꯥꯔꯗ ꯍꯥꯡꯉꯣꯅ ꯇꯥꯎꯕꯒꯤ ꯌꯥꯒꯗ꯭ꯔꯅ
ꯑꯗꯨꯝ ꯈꯪꯗꯦ ꯃꯤꯒꯤ ꯗꯨꯀꯥꯟ ꯑꯣꯏꯕꯅꯤꯅ ꯑꯦ ꯀꯔꯤ ꯇꯥꯁꯤꯔꯥ ꯅꯨꯡꯉꯥꯏꯇꯦꯅ ꯑꯩꯈꯣꯏ ꯐꯝꯃꯒ ꯑꯩꯈꯣꯏꯒꯤ ꯄꯣꯠꯁꯨ ꯌ ꯌꯣꯟꯒꯦ ꯍꯥꯏꯕꯗꯨꯗꯤ ꯃꯣꯏ ꯃꯣꯏꯅ ꯀꯩꯅꯣ ꯄꯩꯁꯥ ꯄꯤꯕꯅꯤꯅ ꯑꯩꯈꯣꯏꯕꯨ
ꯎꯝ
ꯈꯪꯗꯦ ꯀꯃꯥꯏ ꯇꯧꯒꯦꯔꯥ ꯌꯣꯟꯕꯗꯤ ꯌꯥꯏ
ꯀꯦꯖꯤ ꯀꯦꯖꯤ ꯑꯃꯗ ꯌꯥꯝ ꯊꯣꯛꯄꯅꯦ ꯑꯗꯣ ꯑꯩꯈꯣꯏꯁꯨ ꯅꯍꯥꯟ ꯑꯦꯟꯖꯤ ꯁꯤ ꯁꯤ ꯌꯥꯎꯕ ꯀꯥꯟꯗ ꯑꯩꯈꯣꯏꯒꯤ ꯐ꯭ꯔꯟ ꯔꯥꯏꯁꯀꯤ ꯑꯗꯨꯃꯥꯏꯅ ꯇꯧꯕꯕꯅꯦ ꯀꯦꯖꯤ ꯈꯔ ꯂꯧꯔꯒ
ꯑꯣ
ꯖꯨꯨꯅꯤꯌꯔ ꯁꯤ ꯑꯩꯅ ꯅꯝꯐꯨ ꯅꯝꯐꯨ ꯌꯣꯟꯕꯒꯤ ꯈꯔꯗꯤ ꯂꯥꯛꯑꯦ
ꯕꯣꯟꯁꯨ ꯃꯥ ꯒꯤꯗꯃꯛ ꯁꯦꯝꯕꯤꯔꯒ ꯄꯨꯟ ꯊꯥ ꯊꯥꯕꯤꯌꯣ ꯍꯥꯏ
ꯑꯣ ꯅꯪꯉꯥꯟ ꯅꯪꯉꯣꯟꯗꯔ ꯑ
ꯃꯥꯁꯤ ꯂꯩꯔꯤ ꯐꯪꯕ ꯃꯇꯝꯗ ꯄꯩꯁꯥ ꯊꯥꯔꯛꯀꯦ ꯁꯨꯃꯥꯏꯅ ꯁꯦꯝꯕꯤꯔꯒ ꯈꯔ ꯊꯥꯕꯤꯌꯣ ꯍꯥꯏꯅ ꯍꯥꯏ
ꯎꯝ ꯊꯥꯕꯤꯕ ꯌꯥꯏ ꯑꯩꯈꯣꯏ ꯏꯆꯦ ꯑꯦ ꯑꯗꯣ ꯃꯣꯏꯒꯤ ꯂꯩꯀꯥꯏꯗꯤ ꯈꯪꯗꯦ ꯑꯗꯣ ꯁꯤꯡꯖꯨꯒꯨꯝꯕ ꯃꯅꯨꯡꯁꯥꯒꯨꯝꯕ ꯁꯠꯇꯔꯗꯦꯒꯨꯝꯕꯗ ꯌꯣꯟꯕ ꯃꯥꯜꯂꯦ
ꯎꯝ ꯀꯥꯏꯗꯥ
ꯑꯁꯤ ꯅꯣꯏꯗꯨꯒꯤꯗꯅ‌ꯦ ꯑꯗꯣ ꯂꯩꯀꯥꯏꯗꯤ ꯈꯪꯗꯕ ꯑ
ꯑ ꯑ
ꯅ‌ꯣꯔꯠ ꯏꯁꯗꯨꯀꯥꯟ ꯂꯩꯌꯦ ꯃꯣꯏꯗꯤ ꯇꯣꯛꯈ꯭ꯔꯅꯤ ꯍꯥꯏꯌꯦ
ꯑꯣ ꯑꯗꯨꯕꯨ ꯀꯔꯤꯔꯥ ꯁꯣꯁꯦ ꯑꯩꯈꯣꯏ ꯍꯦꯛꯇ ꯆꯥꯏꯌ‌ꯦꯅ ꯑꯗꯨꯒꯨꯝꯕꯗꯣ ꯌꯣꯜꯂꯗꯤ ꯁꯤꯠꯀꯗꯧꯕ ꯃꯥꯜꯂꯦ
ꯑꯣ
ꯑꯗꯨꯒꯨꯝꯕ ꯌꯣꯟꯕꯗꯨꯗꯤ ꯎꯗꯦꯕ ꯕꯣꯔꯥꯒꯨꯝꯕ ꯁꯤꯡꯖꯨꯒꯨꯝꯕꯗꯤ ꯌꯣꯜꯂꯦ ꯑꯗꯨꯕꯨ
ꯑꯥ
ꯑꯣꯛꯀꯤ ꯁꯣꯁꯦꯁ ꯒꯨꯝ ꯍꯣꯏ ꯑꯣꯛꯀꯤ ꯁꯣꯁꯦꯁ ꯍꯣꯏ
ꯆꯠꯀꯅꯤ ꯍ
ꯑꯗꯨ ꯆꯠꯀꯇꯧꯕ ꯃꯥꯜꯂꯤ
ꯄꯤꯀꯜꯁ ꯒꯨꯝꯕ ꯆꯤꯂꯤ ꯄꯤꯀꯜꯁ ꯒꯨꯝꯕꯁꯦ ꯌꯣꯟꯕ꯭ꯔꯥꯅꯦ
ꯆꯤꯂꯤ ꯄꯤꯀꯜꯁꯨ ꯌꯣꯜꯂꯦ ꯑꯗꯨꯒ ꯁꯣꯏꯕꯨꯝꯒꯤ ꯄꯤꯀꯜꯁꯨ ꯌꯣꯜꯂꯦ
ꯑꯗꯨꯝ ꯆꯠꯇꯤ ꯆꯠꯄ꯭ꯔꯥ
ꯎ ꯑꯈ‌ꯣꯏꯒꯤ ꯗꯨꯀꯥꯟꯗ‌ꯣ ꯈꯔ ꯀ‌ꯣ ꯀ‌ꯣꯔꯅꯔ ꯑꯣꯏꯕꯒꯤ ꯀꯣ ꯃꯤꯅ ꯎꯕꯁꯤꯡꯗꯤ ꯑꯗꯨꯝ ꯂꯧꯋꯦ ꯑꯗꯨꯕꯨ ꯎꯗꯕꯗꯤ ꯂꯧꯗꯦ ꯃꯤ ꯌꯥꯝ ꯆꯠꯄꯁꯨ ꯑꯣꯏꯗꯦ
ꯎꯝ ꯅꯣꯏ ꯗꯨꯀꯥꯟꯗ ꯆꯥꯎꯗꯨ ꯁꯇꯥꯎ ꯗꯦꯗꯥ ꯄꯣꯠꯁꯨ ꯌꯥꯝꯗꯕ ꯃꯥꯜꯂꯦ
ꯑꯣ ꯌꯥꯝ ꯆꯥꯎꯕꯗꯤ ꯌꯥꯝ ꯆꯥꯎꯕꯁꯨ ꯑꯣꯏꯗꯦ ꯄꯣꯠꯁꯨ ꯌꯥꯝꯗꯦ ꯍꯣꯏ
ꯎꯝ
ꯈꯪꯗꯦ ꯃꯣꯏꯗꯤ ꯀꯩꯅꯣ ꯅꯨꯃꯤꯠ ꯑꯃ ꯅꯨꯃꯤꯠ ꯑꯃꯈꯛꯇꯅꯦ ꯄꯣꯠ ꯊꯥꯕꯗꯣ ꯌꯥꯎ ꯎꯝ ꯉꯁꯤ ꯍꯦꯛ ꯊꯥꯔꯒ ꯑꯗꯨꯝ ꯉꯁꯤ ꯌꯥꯎꯔꯛꯑꯦ
ꯍꯣꯏ ꯅꯍꯥꯟ ꯍꯣꯏ ꯏꯆꯦ ꯈꯣꯏꯁꯨ ꯑꯗꯨꯃꯥꯏꯅ ꯇꯧꯋꯦ ꯑꯩꯈꯣꯏꯁꯨ ꯐ꯭ꯂꯥꯏꯠꯇ ꯊꯥꯕꯅꯦꯗꯣ ꯑꯣ
ꯑꯣ ꯀꯌꯥ ꯂꯧꯕ꯭ꯔꯥ ꯑꯗꯨ ꯆꯥꯔꯖꯇꯣ
ꯀꯦ ꯖꯤ ꯑꯃꯗ ꯑꯩꯈꯣꯏ ꯊꯥꯕ ꯃꯇꯝꯗꯗꯤ ꯐꯤꯐꯇꯤ ꯐꯥꯏꯚ ꯀꯨꯝꯕ ꯂꯥꯎꯋꯦ ꯐꯤꯐꯇꯤ ꯁꯤꯛꯁꯇꯤ ꯀꯦꯖꯤ ꯒꯨꯝꯕꯥ ꯊꯥꯕꯅꯤꯈꯣꯏꯁꯨ
ꯎꯝ ꯃꯥꯗꯤ ꯀꯦꯖꯤ ꯑꯃꯗ ꯁꯚꯦꯟꯇꯤ ꯁꯚꯦꯟꯇꯤ ꯑꯦꯠ ꯔꯥ ꯑꯗꯨꯝ ꯍꯥꯏꯒꯅꯤ
ꯑ ꯌꯥꯎꯈ꯭ꯔꯕ ꯃꯥꯂꯦ ꯄ꯭ꯔꯥꯖꯗꯣ ꯆꯍꯤ ꯑꯅꯤ ꯒꯨꯝꯕ ꯁꯨꯔꯝꯒꯅꯤ ꯑꯩꯈꯣꯏ ꯄꯣꯊꯥꯗꯕꯗꯣ
ꯑꯣ ꯑꯗꯨꯗꯤ ꯑꯗꯨꯝ ꯊꯥꯕ ꯅꯪ ꯊꯥꯕ ꯍꯩꯔꯗꯤ ꯑꯗꯨꯝ ꯊꯥꯕꯤꯕ ꯌꯥꯏꯌꯦꯅ ꯁꯤꯗ ꯑꯗꯨ ꯇꯥꯃꯤ
ꯑ ꯑꯗꯨ ꯃꯥꯏ ꯇꯧꯋꯦ ꯃꯤ ꯈꯔ ꯑꯩꯈꯣꯏ ꯎꯝ ꯑꯟꯇꯤ ꯑꯃꯁꯨ ꯊꯥꯌꯦ ꯃꯣꯏꯅ ꯄꯩꯁꯥꯗꯨ ꯄꯤꯔꯅꯤ ꯃꯣꯏ ꯃꯣꯏ ꯒꯤ ꯄꯣꯠꯀꯤꯁꯤ ꯂꯤꯁꯇꯣ ꯄꯤꯔꯅꯤ ꯇꯣ ꯔꯤꯖꯥꯔꯕꯁꯨ ꯃꯣꯏꯅ ꯂꯣꯏ ꯇꯧꯒꯅꯤ ꯑꯗꯨꯒ ꯕꯣꯠ ꯂꯥꯎꯕꯒꯤ ꯄ꯭ꯔꯥꯏꯖꯇꯣ ꯂꯤꯁꯤꯡ ꯑꯃꯒꯨꯝꯕꯔꯥ ꯄꯤꯕꯅꯦ ꯃꯤꯗ ꯑꯌꯨꯛ ꯄꯨꯡ ꯊ꯭ꯔꯤ ꯊꯥꯔ ꯇꯤ ꯐꯣꯔꯗꯒꯤ ꯕꯥꯖꯔ ꯆꯠ ꯇꯔꯥꯅꯤ
ꯑꯝ
ꯑꯗꯨꯒ ꯀ꯭ꯔꯠ ꯑ ꯀꯥꯔꯇꯨꯟꯒꯨꯝꯕ ꯑꯗꯨꯝ ꯕꯣꯔꯥ ꯋꯥꯏꯠ ꯄ꯭ꯂꯥꯌꯦꯠ
ꯑꯝ ꯅꯠ ꯅꯣꯏꯅ ꯕꯣꯔꯥꯗꯣ ꯑ ꯂꯥꯎꯕ꯭ꯔꯥꯅꯠ ꯅꯠꯇ꯭ꯔꯒ ꯑꯦꯌꯥꯔꯄꯣꯔꯠꯇꯒꯤ ꯑꯗꯨꯝ ꯀꯥꯏꯅꯣ ꯇꯧꯔꯒ ꯇꯧ
ꯄꯤꯒꯗꯝꯅꯦ ꯂꯣꯏꯅ ꯇꯣ ꯔꯤꯖꯥꯔꯕꯒꯤ ꯃꯃꯟ ꯐꯥꯎꯁꯨ
ꯅꯠꯇꯦ ꯕꯣꯔꯥ ꯕꯣꯔꯥ ꯗꯣ ꯅꯣꯏꯟ ꯎꯝ
ꯁꯣꯂꯣꯇꯦꯞꯒꯨꯝꯕ ꯃꯔꯤꯒꯨꯝꯕ ꯂꯣꯏꯅ ꯃꯀꯥꯔꯒꯨꯝꯕ ꯈ꯭ꯋꯥꯏꯔ ꯄꯥꯏꯔꯒ ꯂꯥꯛꯄꯅꯦ
ꯑꯣ
ꯑꯧꯃꯥꯏꯅ ꯇꯧꯕꯅꯦ ꯀꯣ ꯔꯤꯖꯥꯕ ꯑꯔꯝ ꯂꯤ ꯃꯣꯔꯅꯤꯡ ꯇꯧꯔꯅꯤ ꯊ꯭ꯔꯤ ꯊꯥꯔꯇꯤ ꯐꯣꯔ ꯗꯨꯋꯥꯏꯗ ꯍꯧ ꯀꯠꯅꯦ ꯈꯣꯏꯁꯨ ꯑꯈꯣꯏ ꯏꯆꯦꯗ ꯄꯣꯠ ꯊꯥꯕ ꯃꯇꯝꯗ
ꯑꯪ ꯑꯗꯨꯒ ꯄꯨꯡ ꯀꯌꯥꯗ ꯆꯠꯄ ꯌꯥꯡ ꯌꯡ ꯀꯩꯅꯣꯅ ꯃꯣꯏꯒꯤ ꯐ꯭ꯂꯥꯏꯠꯇ ꯃꯦꯡꯗ
ꯃꯣꯏꯗꯣ ꯐ꯭ꯂꯥꯏꯠꯗꯣ ꯁꯦꯚꯦꯟꯒꯨꯝꯕꯗ ꯑꯦꯌꯥꯔꯄꯣꯔꯠꯇ ꯊꯥꯔꯗꯤ ꯃꯣꯔꯅꯤꯡꯒꯤꯗꯣ ꯊꯥꯕ ꯐꯪꯅꯤ ꯑꯗꯨ ꯏꯚꯤꯅꯤꯡꯒꯤꯁꯨ ꯑꯗꯨꯝ ꯊꯥ ꯊꯥꯕꯅꯦ ꯏꯚꯤꯅꯤꯡꯒꯤꯗꯤ ꯄꯣꯠꯇꯣ ꯈꯔ ꯀꯥꯏꯈ꯭ꯔꯦ ꯍꯥꯏꯕꯅꯦ ꯈꯔ ꯀꯨꯏꯕꯒꯤ
ꯑ ꯑꯗꯨꯗꯤ ꯑꯌꯨꯛ ꯑ ꯑꯌꯨꯛ ꯁꯤꯛꯁꯇꯒꯨꯝꯕ ꯊꯥꯕꯤꯔꯗꯤ ꯄꯨꯡ ꯀꯌꯥ ꯑ ꯄꯨꯡ ꯀꯌꯥ ꯄꯨꯡ ꯀꯌꯥꯗ ꯌꯥꯎꯕ꯭ꯔꯥꯀꯣ ꯁꯤꯗ
ꯇꯨꯋꯦꯜꯐꯒꯨꯝꯕꯗ ꯌꯥꯎꯕ ꯃꯥꯜꯂꯦ